ꯇꯥꯔ ꯇꯥꯕ꯭ꯔꯣ ꯇꯥꯕ꯭ꯔꯣ ꯋꯥꯔꯤ ꯀꯥꯏ ꯌꯧꯒ꯭ꯔꯦ ꯑꯩꯅꯗꯤ ꯀꯟꯅ ꯂꯤꯈ꯭ꯔꯕꯅꯦ ꯍꯥ
ꯀꯩꯗꯧꯋꯦ ꯍꯥꯏꯅꯣ
ꯋꯥꯔꯤꯗꯨ ꯇꯠꯈ꯭ꯔꯤꯗꯨ ꯃꯈꯥ ꯍꯥꯏꯔꯛꯑꯣ ꯍꯥꯏꯕ
ꯃꯈꯥꯗꯣ ꯀꯔꯥꯏ ꯌꯧꯒꯔꯥꯒꯦꯕ ꯍꯥꯏꯔꯛꯀꯦꯕ
ꯅꯣꯏ ꯆꯦꯅ ꯀꯩꯅꯣ ꯇꯧꯋꯦ ꯍꯥꯏꯗꯣ
ꯑꯣ ꯑꯩꯈꯣꯏꯆꯦꯅꯅꯦ
ꯎꯝ
ꯀꯩꯅꯣꯗ ꯑꯦꯛꯖꯥꯝꯗꯣ ꯀꯝꯀꯥꯟꯗ ꯍꯥꯏꯗꯣꯛꯇꯣꯏꯅꯣꯌꯦ ꯑꯩꯅ ꯖꯨꯂꯥꯏ ꯂꯥꯁ ꯋꯤꯛ ꯇꯥꯗꯧ ꯃꯥꯜꯂꯦ ꯍꯥꯏꯕ ꯑꯗꯨ ꯑꯣ ꯉꯥꯏꯔꯣ ꯌꯨꯝꯗ ꯂꯩꯔꯣꯌꯦ ꯑꯗꯨꯐꯥꯎ ꯑꯗꯨꯗ ꯀꯩ ꯀꯩꯅꯣ ꯇꯧꯅꯕꯌꯦ
ꯎꯝ
ꯑꯗꯨꯕꯨ ꯂꯩꯔ ꯑꯩꯁꯦ ꯕꯤꯕꯨꯂꯥ ꯆꯨꯔꯥꯅꯤ ꯑꯗꯨꯗꯨꯅ ꯑꯩꯁꯦ ꯑꯩꯅ ꯈꯜꯂꯤꯁꯦ ꯕꯤꯁꯅꯨꯄꯨꯔꯒꯤꯗꯣ ꯊꯥ ꯑꯃꯒꯤ ꯃꯤꯡ ꯆꯟꯁꯜꯂꯨꯔꯁꯤꯔꯥ ꯑꯗꯨꯒ ꯆꯠꯁꯤꯔꯅ ꯑꯃꯨꯛ ꯈꯜꯂꯛꯏꯕ
ꯊꯥꯒꯤ ꯀꯌꯥ ꯑꯣꯏꯔꯤꯕ ꯄꯩꯁꯥꯅ
ꯂꯤꯁꯤꯡ ꯑꯃꯥ
ꯁꯤꯡ ꯑꯃ ꯑꯗꯨꯗꯤ ꯄꯩꯁꯥ ꯆꯪꯏꯁꯦ ꯆꯠꯊꯣꯛ ꯆꯠꯁꯤꯟꯗ
ꯑꯗꯨꯅꯤ ꯄꯩꯁꯥ ꯆꯪꯕꯁꯤꯒ ꯈꯜꯂꯒ ꯑꯩꯅ ꯔꯦꯟꯇꯨꯗ ꯂꯩꯒꯦ ꯈꯟꯕ ꯔꯦꯟꯇꯨꯅꯅꯦ ꯄꯩꯁꯥ ꯂꯤꯁꯤꯡ ꯑꯃꯒ ꯆꯅꯤ ꯈꯠ ꯇꯪꯅꯦꯕ ꯑꯗꯨꯒ ꯂꯥꯏꯕ꯭ꯔꯤ ꯆꯠꯄ ꯌꯥꯏꯗꯅ
ꯑꯗꯥꯏ ꯑꯅꯛꯄꯗ ꯂꯩꯕ꯭ꯔꯣ ꯃꯔꯝ ꯆꯥꯕ
ꯔꯦꯟꯇ ꯔꯦꯟꯇ ꯈꯥꯒꯦꯝ ꯄꯜꯂꯤꯒꯤ ꯔꯦꯟꯇ
ꯍꯥꯟꯅꯩꯗꯨꯗ
ꯅꯠꯇꯦ ꯍꯥꯟꯅꯩꯗꯨꯅ ꯁꯒꯣꯜꯕꯜꯅꯤꯗꯅꯦ
ꯈꯥꯒꯦꯝ ꯄꯜꯂꯤꯗ ꯂꯩꯕꯗꯣ ꯑꯗꯨ ꯀꯅꯥꯒ ꯂꯩꯗꯣꯏꯕ
ꯑꯩꯈꯣꯏ ꯆꯦ ꯑꯃ ꯂꯩ ꯍꯥꯏꯕ
ꯑꯣ ꯍꯣꯡꯉꯤꯅꯦ ꯑꯗꯨꯗꯤ
ꯎꯄꯥꯛ
ꯍꯧꯖꯤꯛ ꯍꯧꯖꯤꯛꯇꯤ ꯁꯥꯅꯤꯌꯦ
ꯑꯗꯨ ꯑꯩ ꯀꯩꯗꯧ ꯍꯥꯏꯅꯣ ꯑꯩ ꯉꯥꯎꯗꯧꯔꯦꯕ ꯑꯩ ꯉꯔꯥꯡ ꯑꯍꯤꯡꯁꯨ ꯇꯨꯝꯕ ꯌꯥꯗꯦ
ꯁꯨꯃꯥꯏꯅ ꯍꯥꯏꯔꯛꯄ ꯑꯩꯅ ꯁꯨꯃꯥꯏꯅ ꯍꯥꯏꯔꯛꯄꯁꯤꯗ ꯑꯩꯅ ꯍꯥꯏꯕꯁꯤ ꯇꯥꯗꯕꯅꯤꯅ ꯅꯪꯁꯦ ꯑꯃꯨꯛ ꯁꯥꯎꯅꯤꯡꯕ
ꯀꯩꯒꯤ
ꯑꯩꯅ ꯍꯥꯏꯔꯤꯁꯦ ꯅꯪ ꯈꯪꯗꯦꯕ ꯅꯪ ꯋꯥꯁꯦ ꯑꯩꯅ ꯍꯥꯏꯔꯤꯕ ꯋꯥꯁꯦ ꯈꯪꯗꯦꯕ ꯅꯪ
ꯍꯥꯏꯔꯛꯑꯣ ꯑꯗꯣ
ꯍꯟꯗꯛꯀꯤꯁꯦ ꯃꯃꯥꯡꯒꯤꯗ ꯃꯥꯛꯇꯣ ꯌꯥꯝꯗ꯭ꯔꯦ ꯖꯦ ꯑꯥꯔ ꯑꯦꯐ ꯌꯧꯒꯗꯧꯕ ꯀꯩꯁꯨ ꯌꯥꯝ ꯋꯥꯠꯄ ꯅꯠꯇ꯭ꯔꯦ ꯋꯥꯠꯄ ꯀꯧꯕ ꯅꯠꯇ꯭ꯔꯦꯕ ꯋꯥꯟ ꯍꯟꯗ꯭ꯔꯦꯗ ꯀꯌꯥꯅꯣ ꯐꯪꯉꯤꯗꯣ ꯐꯣꯔꯇꯤꯒ ꯅꯥꯏꯟ ꯑꯣꯏꯔꯝꯅꯤ
ꯏꯁ ꯀꯗꯥꯏꯗ ꯐꯣꯔꯇꯤ ꯅꯥꯏꯟꯗ ꯊꯥꯔꯇꯤ ꯑꯦꯠꯅꯤꯅꯦ ꯄꯤ ꯑꯩꯩꯆ ꯗꯤ ꯆꯤ ꯂꯥꯎꯅ ꯇꯧꯔꯒ ꯊꯥꯔꯇꯤ ꯑꯦꯠꯅꯦ
ꯖꯦ ꯑꯥꯔ ꯑꯦꯐ ꯀꯤꯅ ꯀꯌꯥ ꯑꯣꯏꯈꯤꯕ
ꯑꯦꯠꯇꯤ ꯐꯣꯔ
ꯑꯗꯨꯗꯤ ꯌꯨꯝꯗ ꯂꯩꯔꯒ ꯍꯣꯠꯅꯕꯗ ꯏꯝꯄ꯭ꯔꯨꯞꯃꯦꯟꯗꯨ ꯂꯩꯇ꯭ꯔꯦ ꯍꯥꯏꯕ ꯅꯪ ꯍꯣꯠꯅꯗꯧꯕ ꯁꯕꯖꯦꯛ ꯃꯦꯠꯁ ꯀꯩꯀꯥ ꯑꯃꯗꯣ ꯑꯗꯨ ꯇꯧꯒꯗꯧꯕꯗꯨꯅ
ꯑꯗꯨ ꯍꯥꯏꯔꯛꯀꯦ ꯇꯥꯎꯑꯣꯕꯀꯣ ꯑꯩ ꯖꯦ ꯉꯝꯗ꯭ꯔꯦꯕꯥ ꯈꯪꯉꯕꯥ ꯌꯦꯡꯉꯣ ꯀꯥ ꯕꯥꯔꯥꯗꯨꯅꯒ ꯆꯥꯎꯁꯜꯂꯛꯑꯦ ꯂꯤꯁꯤꯡ ꯑꯅꯤ ꯆꯧꯉꯥꯅꯤ ꯌꯦꯡꯉꯣ ꯑꯗꯒꯤ ꯒ꯭ꯌꯥꯁꯀꯤ ꯆꯥꯅꯕꯒꯤ ꯆꯥꯅꯕꯗꯨꯖꯨ ꯇꯥꯡꯉꯦꯕ ꯈꯪꯕ꯭ꯔꯥ ꯍꯞꯇꯥ ꯑꯃ ꯍꯦꯟꯅ ꯆꯠꯇꯦꯕ ꯂꯨꯄꯥ ꯆꯥꯇ꯭ꯔꯨꯛꯀꯤ ꯂꯧꯕꯗꯣ ꯑꯗꯨꯗꯨꯅ ꯅꯨꯃꯤꯠ ꯅꯤꯅꯤ ꯍꯨꯝꯅꯤꯗ ꯂꯣꯏꯁꯤꯜꯂꯦ ꯆꯥꯕ ꯑꯗꯨꯗꯗꯤ ꯀꯃꯥꯏ ꯂꯩꯅꯤꯡꯗꯨꯔꯤꯒꯦ ꯄꯩꯁꯥꯖꯨ ꯊꯣꯛꯇꯦ ꯌꯨꯝꯗꯒꯤ ꯊꯥꯔꯛꯄꯁꯨ ꯊꯥꯔꯛꯇꯦ ꯑꯗꯨꯗꯗꯤꯀꯣ ꯀꯞꯅꯤꯡꯉꯛ ꯇꯥꯕ ꯅꯪ ꯈꯪꯗꯕ ꯂꯩ ꯇꯧꯔꯤ ꯃꯌꯥꯝꯁꯦ ꯑꯩꯅ ꯇꯝꯃꯤꯁꯤꯗꯤ ꯈꯤꯇꯪꯅꯦꯕ ꯅꯪꯅ ꯍꯥꯏꯕ ꯌꯥꯗꯦꯒ ꯌꯥꯏꯌꯦꯒ ꯑꯩꯈꯣꯏ ꯆꯦꯅ ꯇꯥꯕ꯭ꯔꯣ
ꯍꯥꯏꯒꯗꯕꯅꯦ ꯑꯗꯨ ꯒ꯭ꯌꯥꯟꯗꯣ ꯇꯥꯅꯕ ꯑꯦꯛꯖꯥꯝꯖꯦ ꯑꯦꯛꯖꯥꯝ ꯊꯥꯕ ꯃ ꯍꯥꯢꯁꯤꯗꯤ ꯑꯦꯛꯖꯥꯝ ꯊꯥꯕ ꯍꯥꯏꯖꯤꯗꯤ ꯑꯦꯛꯖꯥꯝꯗꯣ ꯈꯟꯒꯤꯅꯕ ꯏꯟꯈꯠꯄꯤꯒꯗꯕ ꯅꯠꯇ꯭ꯔꯣ ꯃꯣꯏꯅ ꯑꯗꯨ ꯅꯪꯅꯁꯨ ꯍꯥꯏꯒꯗꯕꯅꯦꯕ ꯑꯩ ꯁꯨꯃꯥꯏꯅ ꯇꯧꯒꯦ ꯃꯇꯝ ꯈꯔꯁꯤꯗꯤ ꯍꯣꯠꯅꯕꯗ ꯃꯥꯛꯇꯨꯁꯨ ꯌꯥꯝꯗ꯭ꯔꯦ ꯈꯣꯠꯇ꯭ꯔꯦ ꯁꯨꯃꯥꯏ ꯂꯩꯁꯤꯜꯂꯒ
ꯑꯩꯅ ꯍꯥꯏꯕ ꯕꯥ ꯑꯩ ꯀꯃꯥꯏ ꯇꯧ ꯂꯩꯑꯣ ꯍꯥꯏꯅꯣ ꯑꯩ ꯔꯦꯟꯇ ꯂꯩꯔꯨꯔꯒꯦ ꯑꯩ ꯊꯕꯛ ꯊꯤꯔꯣꯒꯦ ꯍꯥꯏꯕ ꯈꯪꯉꯕꯥ ꯑꯗꯨꯗꯨꯒ ꯌꯨꯝꯗ ꯑꯉꯥꯡ ꯇꯨꯏꯁꯟ ꯇꯧꯔꯥ ꯂꯩꯑꯣꯌꯦ ꯈꯪꯉꯕꯥ ꯑꯩꯉꯣꯟꯗ ꯁꯤꯃꯥ ꯐꯅꯤ ꯁꯤ ꯇꯧ ꯍꯥꯏꯕ ꯑꯃꯇ ꯌꯥꯎꯗ꯭ꯔꯦꯕ ꯈꯪꯉꯕꯥ ꯑꯗꯨꯅ ꯑꯩꯅ ꯇꯧꯒꯦꯅ ꯑꯩ ꯑꯗꯨꯝ ꯆꯠꯈ꯭ꯔꯅꯤꯕ ꯀꯥ ꯚꯔꯥ ꯍꯥꯡꯉ ꯀꯥꯟꯗ ꯑꯩ ꯆꯠꯈ꯭ꯔꯅꯦꯕ ꯆꯥꯕ ꯆꯥꯗꯕ ꯂꯩꯔꯨꯔꯅꯤ ꯑꯩ ꯑꯥꯗ
ꯂꯩꯕꯗꯨꯗ ꯑꯗꯨ ꯂꯩꯕꯗꯣ ꯂꯩꯕꯇꯪ ꯂꯩꯕꯇꯪ ꯌꯥꯔꯗ꯭ꯔꯣ ꯆꯥꯗꯣꯏ ꯅꯠꯇ꯭ꯔꯣ ꯃꯣꯏꯅ ꯈꯪꯗ꯭ꯔꯁꯨ ꯍꯥꯏꯒꯗꯕꯅꯦꯕ ꯅꯪ ꯇꯧꯅꯤꯡꯉꯤꯕ ꯊꯕꯛꯇꯣ ꯑꯗꯨꯒ ꯊꯣꯛꯑꯒ ꯂꯥꯛꯀꯗꯕꯅꯦꯕ ꯍꯥꯏꯔꯝꯃꯒ ꯑꯩ ꯆꯠꯂꯦ ꯄꯩꯁꯥ ꯊꯥꯔꯛꯑꯣ ꯑꯩ ꯁꯨꯃꯥꯏꯅ ꯇꯧꯗꯕ ꯌꯥꯗꯦ ꯍꯟꯗꯛ ꯊꯥꯗ꯭ꯔꯁꯨ ꯁꯨꯃꯥꯏ ꯍꯣꯠꯅꯔꯒ ꯀꯠ ꯑꯣꯐꯇꯨ ꯌꯧꯅꯕ ꯍꯣꯠꯅꯒꯦ ꯁꯤ ꯂꯩꯕꯗꯨ ꯑꯣꯏꯗ꯭ꯔꯦ ꯃꯇꯝ ꯈꯔꯗꯗꯤ ꯋꯥꯔꯁꯨ ꯋꯥꯅ ꯅꯍꯥꯟꯗꯩꯁꯨ ꯇꯧꯔꯛꯑꯦꯗꯅ ꯍꯧꯖꯤꯛ ꯐꯥꯎꯗꯤ ꯇꯧꯔꯛꯑꯦꯗꯅ ꯅꯍꯥꯟꯗꯒꯤ ꯇꯝꯍꯜꯂꯛꯑꯦ ꯋꯥꯔꯤꯉꯩ ꯑꯣꯏꯔꯝꯗꯥꯏꯖꯤꯗ ꯀꯩꯒꯤꯅꯣ ꯃꯣꯏꯅ ꯀꯩꯅꯣ ꯇꯧꯔꯤꯁꯦ
ꯑꯗꯨꯅꯦ
ꯑꯗꯨꯒꯤꯅꯦ ꯑꯩ ꯁꯥꯎꯅꯤꯡꯉꯤꯁꯦ ꯑꯩꯉꯣꯟꯗꯗ ꯅꯠꯇꯦ ꯁꯥꯎꯅꯤꯡꯉꯤꯁꯦ ꯑꯩꯅ
ꯑꯩꯅ ꯁꯥꯎꯅꯤꯡꯉꯤꯁꯦ ꯑꯗꯨꯅꯦ ꯈꯪꯉꯕꯥ ꯇꯝꯕꯥ ꯌꯥꯕꯒꯩ ꯇꯝꯍꯜꯂꯦ ꯑꯗꯨꯗꯨꯒ ꯏꯟꯈꯠꯂꯝꯗꯥꯏꯁꯤꯗꯗꯤ ꯂꯩꯊꯣꯛ ꯂꯩꯊꯣꯛ ꯆꯠꯂꯦ ꯈꯪꯉꯕ ꯑꯩꯖꯦ ꯀꯞꯅꯤꯡꯉꯤ ꯖꯥꯠꯅꯤ
ꯋꯥꯕꯗꯨꯗꯤ ꯍꯣꯠꯅ ꯇꯥꯝꯅꯤ ꯀꯩꯅꯣ ꯈꯣꯏꯗꯤ ꯑꯩꯈꯣꯏ ꯅꯣꯏꯗꯒꯤ ꯍꯦꯟꯅ ꯋꯥꯕꯖꯦ ꯃꯤ ꯃꯌꯥꯝ ꯂꯩꯔꯤꯅꯤ ꯋꯥꯗꯕꯕꯨ ꯀꯅꯥ ꯂꯩꯔꯤꯒꯦꯕ ꯅꯨꯡꯉꯥꯏꯅꯕꯅꯤ ꯍꯣꯠꯅꯔꯤꯁꯦ ꯑꯗꯨ ꯈꯤꯇꯪ ꯋꯥꯕꯗꯨꯏ ꯍꯦꯛꯇ ꯊꯥ ꯃꯉꯥ ꯇꯔꯨꯛ ꯋꯥꯕꯗꯨꯒꯤ ꯈꯟꯕ ꯌꯥꯕ ꯅꯠꯇꯦ ꯍꯥꯏꯕ ꯍꯣꯏ ꯂꯩꯔꯣ ꯑꯣꯏꯅꯕ ꯍꯣꯠꯅꯔꯣ ꯍꯟꯗꯛ ꯂꯥꯁ ꯆꯥꯟꯁꯅꯤ ꯏꯕꯦꯝꯃꯥ ꯇꯧꯔꯣ ꯈꯟꯅꯕ ꯍꯣꯠꯅꯔꯣ ꯍꯟꯗꯛꯇꯤ ꯅꯪꯒꯤ ꯑꯋꯥꯠ ꯑꯄꯥꯗꯣ ꯂꯣꯏ ꯌꯦꯡꯉꯛꯑꯒꯦ ꯈꯣꯠꯂꯛꯑꯒꯦ ꯑꯗꯨꯃꯥꯏ ꯍꯥꯏꯔꯒꯅꯦ ꯑꯩꯈꯣꯏꯖꯨ ꯂꯩꯔꯤꯁꯤ ꯅꯪ ꯁꯤꯕꯥꯎꯗꯗꯤ ꯑꯣꯏꯅꯕ ꯍꯣꯠꯅꯧ ꯀꯥꯏꯅ ꯍꯥꯏꯔꯒ ꯄꯩꯁꯥꯒ ꯄꯨꯔꯤꯌꯦ ꯑꯗꯨꯃꯥꯏ ꯇꯧ ꯍꯥꯏꯕ
ꯑꯥ ꯅꯪꯅ ꯉꯥꯡꯕꯅ ꯇꯥꯗ꯭ꯔꯒ ꯃꯣꯏꯅ ꯑꯗꯨ ꯇꯧꯔ ꯂꯩꯌꯣ ꯑꯗꯨ ꯑꯗꯥ ꯇꯧꯔ ꯂꯩꯌꯣ ꯗꯨꯗꯤ ꯌꯥꯔꯣꯏ ꯍꯥꯏꯕ ꯆꯥꯕ ꯆꯥꯗꯕ ꯅꯍꯥꯟꯗꯩ ꯂꯩꯔꯛꯑꯦ ꯍꯣꯠꯅꯔꯛꯑꯦ ꯂꯣꯏꯔꯝꯗꯥꯏꯖꯤꯗ ꯂꯥꯏꯔꯤꯛ ꯇꯝꯕ ꯂꯣꯏꯔ ꯂꯣꯏꯔꯕꯕ ꯃꯤꯖꯦ
ꯍꯥꯥ
ꯂꯩꯒꯣ
ꯑꯥ
ꯍꯥꯏꯔꯝꯃꯣ ꯑꯗꯨꯒ ꯑꯗꯨꯝ ꯂꯩꯌꯨ ꯑꯥꯗ
ꯂꯩꯌꯣ ꯍꯥꯏꯁꯦ ꯌꯦꯡꯉꯣ ꯄꯥꯛ ꯆꯠꯄ ꯌꯥꯔꯣꯏꯕ ꯌꯥꯔꯣꯏ ꯍꯥꯏꯁꯤ ꯀꯩꯒꯤꯅꯣ ꯍꯥꯏꯔꯒ ꯍꯌꯦꯡ ꯍꯪꯆꯤꯠ ꯐꯤꯔꯣꯏ ꯑꯃ ꯂꯩꯔꯦ ꯐꯤꯔꯣꯏꯗꯨ ꯂꯣꯏꯕꯒ ꯈꯣꯏ ꯆꯦ ꯃꯆꯥ ꯄꯣꯛꯂꯛꯑꯅꯤ ꯃꯆꯥ ꯄꯣꯛꯄꯒꯤ ꯑꯃꯨꯛ ꯂꯩꯔꯅꯤ ꯄꯥꯛ ꯅꯥꯟꯊꯣꯛ ꯌꯥꯔꯣꯏꯕꯁꯦ
ꯃꯧꯅ ꯇꯧꯒꯗꯧꯕꯖꯤꯡꯗꯨ ꯅꯪꯅ ꯂꯣꯏ ꯇꯧ ꯂꯩꯔꯦ ꯃꯧ ꯑꯅꯤ ꯂꯩꯔꯒ ꯇꯥꯅꯤꯡꯗꯦꯁꯦ ꯎꯝ
ꯃꯤ ꯃꯤꯠꯌꯦꯡꯗꯗꯤ ꯈꯣꯏꯁꯦ ꯅꯨꯡꯉꯥꯏꯈ꯭ꯔꯖꯠꯅꯤ ꯆꯥ ꯃꯃꯧ ꯂꯩꯗꯅ ꯃꯁꯨ ꯂꯩꯗꯅ
ꯃꯧ ꯊꯤꯔꯒ ꯃꯧꯒꯤ ꯃꯄꯥꯜ ꯆꯥꯕ ꯐꯪꯗ꯭ꯔꯗꯤ ꯀꯔꯤꯅꯣꯕ ꯏꯆꯥ ꯄꯣꯛꯎꯕꯩ ꯀꯥꯟꯅꯕꯁꯦ ꯃꯥꯒꯤꯗꯤ ꯅꯨꯄꯤ ꯃꯊꯟꯗꯅꯦꯅ ꯄꯨꯔꯒ ꯆꯠꯈ꯭ꯔꯦ ꯌꯨꯝ ꯀꯥꯔ ꯂꯩꯒ꯭ꯔꯦ ꯁꯣꯝꯗꯗꯤ ꯀꯥꯅꯅ ꯅꯪꯒꯤ ꯑꯝꯒ ꯀꯥꯒꯗ꯭ꯔꯣ ꯐꯤꯕꯝꯗꯨ ꯆꯞ ꯃꯥꯟꯅꯩ ꯍꯥꯏꯕ
ꯀꯩꯅꯣ ꯍꯥꯏꯖꯦ
ꯃꯣꯏꯗꯤ ꯅꯨꯄꯤꯗꯣ ꯅꯨꯄꯤ ꯃꯊꯟꯇꯅꯦꯅ ꯅꯣꯏ ꯅꯅꯝꯃꯗꯣ ꯑꯥꯗ ꯂꯩꯒꯤ ꯅꯠꯇ꯭ꯔꯣ ꯅꯣꯏ ꯇꯥꯃꯣ ꯄꯨꯔꯒ
ꯑꯅꯤꯅꯦ
ꯀꯔꯤ ꯑꯅꯤ
ꯅꯨꯄꯤ ꯑꯅꯤꯅꯦꯕ ꯅꯨꯄꯥ ꯌꯥꯎꯗꯕ
ꯅꯨꯄꯤ ꯑꯃꯗꯨꯁꯨ ꯄꯥꯟꯗ꯭ꯔꯤꯕ ꯅꯠꯇ꯭ꯔꯣ
ꯄꯥꯟꯗ꯭ꯔꯤ
ꯑꯗꯨꯗꯤ ꯐꯤ ꯐꯤꯕꯝꯗꯨ ꯆꯞ ꯃꯥꯟꯅꯩ ꯍꯥꯏꯕꯅꯤꯗ ꯅꯪꯁꯨ ꯁꯣꯟꯗ ꯅꯣꯏ ꯕꯥꯒ ꯅꯣꯏ ꯃꯥꯒ ꯅꯪꯒ ꯇꯪꯅꯦꯕ ꯂꯩꯔꯤꯁꯦ
ꯅꯣꯏꯅ ꯍꯦꯟꯅ ꯃꯤꯗꯣ ꯋꯥꯠꯂꯦ ꯍꯥꯏꯕ
ꯀꯩꯗꯧꯅꯤ ꯍꯥꯏꯔꯁꯨ ꯑꯣꯏꯔꯔꯣꯏꯗꯕꯅꯤ
ꯑꯗꯨꯅ ꯌꯥꯒꯗ꯭ꯔꯕ ꯑꯩꯒꯤ ꯏꯆꯥꯅꯨꯄꯥ ꯁꯤꯕꯨ ꯃꯤꯅ ꯄꯨꯔꯥ ꯆꯠꯈꯤꯕꯖꯤꯕꯨ ꯌꯥꯒꯗ꯭ꯔꯕ
ꯌꯥꯗ꯭ꯔꯦ ꯁꯦꯝꯖꯟꯒꯔꯦ ꯍꯥꯟꯅꯒꯤꯗꯣ ꯅꯠꯇ꯭ꯔꯦ ꯁꯦꯝꯖꯜꯂꯦ ꯍꯥꯏꯔꯛꯈ꯭ꯔꯕꯅꯤ ꯊꯥꯡꯖꯤꯡ ꯆꯥꯔꯨꯕꯕꯩ ꯂꯩꯖꯦ ꯐꯨꯔꯤ ꯊꯨꯡꯉꯦ ꯅꯣꯡ ꯇꯥꯕꯔꯣ
ꯅꯣꯡꯖꯦ ꯑꯃꯨꯛ ꯇꯥꯏ ꯑꯃꯨꯛ ꯍꯥꯡꯉꯦ ꯉꯁꯥꯏꯅ ꯑꯃꯨꯛ ꯅꯨꯡꯁꯥ ꯅꯨꯡꯁꯥ ꯅꯨꯡꯁꯥ ꯁꯥꯅ ꯀꯟꯅ ꯇꯥꯔꯛꯇꯥꯅꯥ
ꯍꯧꯖꯤꯛꯀꯤ ꯍꯪꯕꯅꯦ ꯍꯧꯖꯤꯛꯀꯤ
ꯑꯗꯨꯗꯤ ꯍꯧꯖꯤꯛ ꯅꯣꯡ ꯇꯥꯕ꯭ꯔꯥꯅ ꯍꯪꯒꯗꯕ ꯅꯣꯡ ꯇꯥꯕ꯭ꯔꯥ ꯍꯥꯏꯔꯗꯤ ꯉꯁꯤꯒꯤꯗꯤ ꯅꯣꯡ ꯇꯥꯏꯌꯦꯕ ꯈꯔ ꯍꯧꯖꯤꯛꯄꯨꯗꯤ ꯇꯥꯗꯦ ꯇꯥꯔꯤꯔꯣ ꯑꯗꯣꯝꯗ
ꯉꯁꯥꯏ ꯇꯥꯔꯝꯃꯦ
ꯁꯤ ꯂꯣꯏꯔ ꯊꯝꯃꯒꯦ ꯑꯩ ꯃꯁꯤ ꯆꯠꯂꯨꯈꯤꯒꯦ ꯉꯁꯥꯏꯁꯨ ꯁꯣꯜꯍꯧꯗ꯭ꯔꯦ
ꯎꯝ
ꯍꯣꯔꯦꯟ ꯑꯃꯨꯛ ꯇꯧꯖꯤ
ꯎꯝ